ꯇꯥꯏꯌꯦ ꯇꯌꯦ ꯗꯪꯀꯥꯕ꯭ꯔꯣ
ꯑꯣ ꯇꯥꯔꯦ ꯇꯥꯔꯦ
ꯀꯩꯗꯧꯔꯝꯃꯤ ꯅꯣ ꯏꯇꯥꯎꯕꯣ
ꯂꯧꯕꯨꯛꯇꯩ ꯀꯥꯈꯠꯂꯛꯄꯗ ꯉꯥꯏꯔꯤꯗ ꯏꯇꯥꯎꯗꯤ
ꯑꯩꯁꯨ ꯑꯗꯨꯝ ꯉꯁꯥꯏ ꯂꯧ ꯆꯠꯂꯨꯔꯦ ꯉꯥꯏꯍꯥꯛ ꯄꯣꯊꯥꯔꯒ ꯑꯃꯨꯛ ꯆꯠꯀꯦꯅ ꯉꯥꯏꯍꯥꯛ ꯄꯣꯊꯥꯔꯝꯕꯅꯦ ꯅꯦ
ꯂꯣꯏꯗꯤ ꯐꯧ ꯀꯌꯥꯝ ꯋꯥꯠꯂꯤꯕ ꯍꯨꯟꯗꯧꯕ
ꯂꯧꯁꯦ ꯑꯩꯈꯣꯏꯁꯦ ꯍꯥꯄꯨ ꯈꯨꯟꯕꯅꯦꯕ ꯍꯧꯖꯤꯛꯁꯦ
ꯎꯝ
ꯑꯗꯣ ꯍꯌꯦꯡ ꯅꯩꯔꯒ ꯍꯥꯡꯆꯤꯠ ꯍꯨꯜꯂꯒꯦ ꯁꯒꯣꯜꯁꯦꯟ ꯅꯨꯃꯤꯠꯇ ꯍꯨꯜꯂꯒꯦ ꯇꯧꯕ ꯏꯇꯥꯎ
ꯑꯩꯈꯣꯏ ꯍꯦꯛ ꯍꯥꯄꯨꯒ ꯈꯨꯟꯗꯕꯤꯗ ꯍꯦꯛꯇ ꯅꯩꯔ ꯈꯨꯟꯖꯤꯜꯂꯝꯃꯝꯗ
ꯑꯣ ꯀꯔꯤ ꯐꯧ ꯇꯧꯒꯦ
ꯐꯧ ꯃꯃꯤꯡꯁꯦ ꯀꯩꯅꯣꯝ ꯍꯥꯏꯕꯅꯤꯅꯦ ꯀꯔꯤ ꯀꯔꯤ ꯎꯝ ꯀꯥꯎꯔ ꯃꯔꯤꯡꯗꯗꯒꯤ ꯂꯧꯔꯛꯄꯅꯤꯅꯦ ꯃꯣꯏ ꯁꯨꯝ ꯑꯩꯈꯣꯏ ꯗꯨꯀꯥꯟꯗ ꯌꯣꯟꯕꯗꯣ ꯅꯠꯇꯦꯕ ꯃꯣꯏꯁꯦ ꯑꯩꯈꯣꯏꯒꯤ ꯂꯣꯛꯈꯤꯕꯒꯤ ꯀꯩꯅꯣꯗꯨꯅꯦꯕ ꯑꯩꯈꯣꯏ ꯆꯥꯅꯕ ꯐꯥꯎꯗꯨꯅꯦꯕ ꯇꯣꯉꯥꯟꯅ ꯃꯤꯗꯤ ꯐꯧꯗꯤꯒ ꯂꯩꯅꯩꯗꯅ ꯑꯗꯨ ꯇꯧꯗ꯭ꯔꯦꯕ ꯑꯍꯝꯕꯅꯤꯅ ꯑꯗꯨ ꯍꯥꯟꯅ ꯌꯦꯡꯉꯒꯦꯅ
ꯀꯩꯗꯧꯃꯤꯅꯣ ꯏꯇꯥꯎꯕ ꯅꯠꯇꯦ ꯀꯔꯤ ꯀꯔꯤ ꯃꯊꯦꯜ ꯇꯧꯈ꯭ꯔꯒꯦ ꯏꯇꯥꯎ
ꯏꯍꯣꯝꯐꯝ ꯇꯧꯔꯦ ꯉꯥ ꯑꯃ ꯆꯥꯔꯦ ꯇꯥꯎꯏꯗꯦ
ꯑꯩꯈꯣꯏꯒꯤ ꯁꯧꯒ꯭ꯔꯤ ꯑꯃ ꯑꯗꯩꯗꯤ ꯃꯣꯔꯣꯝꯃꯦꯅ ꯑꯗꯨꯃꯥꯏꯅ ꯇꯧꯁꯜꯂꯦꯗ
ꯑꯣ
ꯍꯧꯖꯤꯛꯀꯥꯟꯁꯤꯕꯨ ꯁꯥꯗ꯭ꯔꯣ
ꯑꯁ ꯃꯄꯥꯡꯒ ꯊꯣꯛ ꯉꯝꯗ꯭ꯔꯦꯗ ꯀꯥ ꯃꯅꯨꯡꯗ ꯑꯦꯁꯤ ꯐꯖꯅ ꯂꯩꯇ꯭ꯔꯗꯤ ꯌꯥꯗ꯭ꯔꯦꯅꯦ
ꯎꯝ ꯑꯁ ꯁꯥꯏꯅꯦ ꯍꯟꯗꯛꯇꯤꯀꯣ
ꯑꯁ ꯁꯥꯕꯗꯥ ꯇꯣꯏꯟꯇꯤꯅꯥꯏꯟ ꯌꯧꯋꯦꯃꯦ ꯗꯦꯜꯂꯤ ꯒꯥ ꯃꯟꯗꯣꯔꯦ
ꯎꯝ ꯑꯗꯨꯅꯦ ꯑꯗꯨꯗꯤ ꯎ ꯋꯥ ꯌꯥꯝ ꯍꯧꯖꯤꯜꯂꯛꯇꯕꯩꯅꯤꯗ
ꯎꯝ ꯍꯣꯏ ꯌꯥꯟꯊꯠꯈ꯭ꯔꯦ ꯍꯣꯏ ꯑꯗꯨꯏꯗꯤ ꯑꯩ ꯊꯣꯛꯂꯛꯄꯗꯁꯨ ꯃꯔꯤꯡꯒꯤꯗ ꯎ ꯋꯥ ꯈꯔ ꯍꯧꯕꯗꯨꯁꯨ ꯌꯥꯟꯊꯠꯍꯎꯕꯅꯦ
ꯑꯗꯨꯅꯦ ꯑꯗꯨꯗꯤ ꯃꯁꯥꯅ ꯑꯗꯨꯝ ꯅꯣꯡ ꯆꯤꯡ ꯐꯖꯅ ꯆꯨꯗ ꯇꯥꯕꯅꯤ ꯁꯥ ꯇꯥꯝꯃꯦꯕꯅ
ꯎꯝ ꯆꯤꯡꯗꯦ ꯅꯣꯏ ꯃꯔꯨ ꯀꯣꯛꯑꯦ
ꯑꯗꯨꯅꯤ
ꯑꯗꯩ ꯏꯁꯤꯡ ꯆꯥꯎꯔꯀꯥꯟꯗ ꯖꯣꯞ ꯆꯥꯎꯕ ꯑꯗꯨꯗꯩ ꯀꯪꯉꯥ ꯄꯨꯡꯀꯪ ꯀꯪꯕ ꯇꯧꯔꯤꯁꯦ
ꯎꯝ
ꯒ꯭ꯌꯥꯟ ꯇꯅꯗꯕꯩꯅꯦ
ꯗꯣꯏꯇꯥꯎ ꯀꯔꯤ ꯍꯟꯗꯛꯇꯤ ꯀꯣꯏꯕꯒ ꯏꯆꯠ ꯆꯠꯇ꯭ꯔꯣ
ꯀꯣꯏꯕ ꯇꯥꯏꯃꯤꯡꯒ ꯐꯪꯗ꯭ꯔꯦꯗ ꯃꯣꯏꯔꯥꯡ ꯑꯝꯇꯪꯗꯤ ꯆꯠꯁꯤꯔꯗꯤ ꯈꯜꯂꯤ
ꯌꯥꯕꯖꯥꯠꯅꯤ ꯃꯣꯏꯔꯥꯡ ꯅꯣꯡ ꯐꯥꯗꯣꯛ ꯆꯠꯊꯣꯛꯎꯕ
ꯑꯗꯨꯅ ꯑꯩꯁꯦ ꯍꯧꯖꯤꯛ ꯊꯝꯕꯥꯜ ꯁꯥꯔꯠꯄꯩ ꯇꯥꯏꯃꯤꯡ ꯀꯟꯅ ꯑꯣꯏꯔꯝꯒꯤꯅꯤ
ꯎꯝ ꯍꯧꯖꯤꯛ ꯑꯗꯨꯝ ꯐꯦꯁꯕꯨꯛꯇ ꯀꯩꯗ ꯊꯦꯡꯅꯕꯗ ꯏꯟꯁꯇꯥꯒ꯭ꯔꯥꯝꯗ ꯊꯦꯡꯅꯕꯗ ꯅꯨꯄꯤꯈꯩ ꯂꯩ ꯍꯦꯛꯄ ꯑꯗꯨꯃꯥꯏꯅ ꯇꯧꯕ ꯌꯥꯝ ꯊꯦꯡꯅꯩꯅꯦ
ꯎꯝ ꯃꯊꯪ ꯊꯥꯗꯒꯥꯏ ꯂꯣꯏꯔꯅꯤ ꯆꯠꯄꯩ ꯅꯨꯡꯉꯥꯏꯔꯔꯣꯏ ꯑꯗꯨꯗꯗꯤ
ꯑꯗꯣ ꯏꯇꯥꯎ ꯀꯔꯤ ꯍꯟꯗꯛꯀꯤ ꯋꯥꯔꯜ ꯀꯞꯁꯤꯕꯨ ꯀꯅꯥꯗ ꯃꯤꯆꯪ ꯂꯩꯒꯦ ꯏꯇꯥꯎꯕꯣ
ꯀꯅꯥ ꯈꯪꯅꯤ ꯅꯣꯔꯋꯦꯅ ꯊꯣꯝꯖꯤꯜꯂꯛꯄꯔꯖꯨ
ꯑꯁ ꯅꯍꯥꯟ ꯃꯣꯏꯅ ꯕ꯭ꯔꯥꯖꯤꯜꯒ ꯊꯣꯝꯖꯤꯟꯈ꯭ꯔꯦꯀꯣ
ꯑꯥꯔꯖꯦꯟꯇꯤꯅꯥꯁꯦ ꯌꯥꯝꯇꯪ ꯊꯣꯡꯒꯥꯏꯅꯗꯤ ꯈꯪꯗ꯭ꯔ ꯃꯗꯨꯏ ꯄꯤꯒꯦꯗꯣ ꯑꯅꯤꯗ ꯇꯥꯔꯤ ꯌꯦꯡ ꯃꯥꯏꯅꯤ
ꯎꯝ ꯉꯁꯥꯏ ꯑꯊꯦꯡꯕ ꯑꯍꯤꯡ ꯅꯣꯡꯌꯥꯏꯒꯤ ꯕꯣꯅꯦꯡꯉꯨꯔꯣ
ꯌꯦꯡꯉꯦ
ꯑꯣ ꯑꯁ ꯏꯁꯄꯦꯟꯒ ꯄꯣꯔꯇꯨꯒꯥꯟꯒ ꯁꯥꯟꯅꯕ ꯏꯁꯄꯦꯟꯅ ꯀꯥꯔꯨꯔꯦꯗꯤ
ꯎꯝ ꯑꯩ ꯑꯗꯨꯝ ꯈꯪꯉꯦꯗ ꯏꯁꯄꯦꯟꯅ ꯇꯧꯔꯛꯀꯅꯤ
ꯑꯣ ꯅꯍꯥꯟꯗꯣꯁꯨ ꯃꯒꯤ ꯋꯥꯔꯜ ꯀꯞ ꯑꯔꯣꯏꯕ ꯑꯣꯏꯔꯝꯅꯤꯅꯦ
ꯃꯥ ꯁꯥꯟꯅꯈꯤꯗꯕ ꯃꯥꯜꯂꯤꯗꯣ ꯍꯟꯇꯛ ꯑꯝꯇꯪꯒ
ꯋꯥꯔꯜ ꯀꯞꯇ ꯁꯥꯟꯅꯕ ꯉꯝꯗꯧ ꯃꯥꯟꯗ꯭ꯔꯥ
ꯑ ꯍ ꯍꯅ ꯑꯣꯏꯔꯤꯗ ꯍꯅ ꯑꯣꯏꯔꯤ ꯃꯆꯥ ꯅꯨꯄꯥ ꯊꯥꯗꯣꯛꯂꯛꯑꯅꯤ ꯍꯥꯢꯃꯦ
ꯎꯝ ꯆꯍꯤ ꯅꯤꯐꯨ ꯃꯠ ꯑꯗꯨꯝ ꯆꯍꯤ ꯁꯨꯔꯁꯨ ꯃꯥꯏ ꯍꯩꯕꯗꯨꯅꯤꯅ ꯗꯔꯀꯥꯔ ꯇꯥꯔꯤꯗꯤ
ꯎꯝ ꯑꯗꯨꯏ ꯃꯊꯪꯗꯤ ꯃꯆꯥꯅꯨꯄꯥꯅ ꯁꯨꯏ ꯂꯥꯎꯔꯅꯤ ꯀꯩꯅꯣ
ꯎꯝ ꯆꯍꯤ ꯅꯤꯐꯨꯃꯥꯊꯣꯏ ꯁꯨꯈ꯭ꯔ ꯃꯥꯜꯂꯦ ꯔꯣꯅꯟꯗꯨꯁꯨ
ꯎꯝ
ꯑꯅ ꯑꯗꯣ ꯏꯇꯥꯎꯍꯣꯏꯒꯤ ꯉꯥ ꯐꯥꯝ ꯇꯧꯕꯗꯨꯕꯨ ꯀꯃꯥꯏ ꯀꯃꯥꯏ ꯇꯧꯔꯤꯒꯦ ꯍꯧꯖꯤꯛꯀꯥꯟꯕꯣ
ꯍꯧꯁꯦ ꯉꯥꯁꯦ ꯑꯩꯅ ꯍꯍꯩ ꯁꯥꯔꯨꯗꯅ ꯅꯥꯄꯤꯦꯗ ꯀꯥꯞꯁꯤꯜꯂꯨꯗꯅ ꯅꯣꯡꯃꯒꯤ ꯑꯍꯨꯝ ꯃꯔꯤ ꯑꯍꯨꯝ ꯃꯔꯤ ꯈꯨꯂꯦ
ꯑꯁ ꯀꯃꯥꯏꯅ ꯇꯧꯔꯤꯅꯣ ꯍꯥꯏꯁꯦ ꯅꯥꯄꯤꯗ ꯀꯥꯞꯁꯤꯟꯕ ꯍꯥꯏꯁꯦ ꯅꯥꯀꯟꯗ ꯅꯥꯄꯤꯈꯩ ꯑꯗꯣ ꯍꯥꯏ ꯍꯥꯏꯗꯠꯇꯕꯒꯤ ꯑꯣꯏꯅ ꯁꯤꯅꯕ ꯀꯥꯞꯄꯨꯔꯣ
ꯎꯝ ꯀꯩ ꯀꯕꯣ ꯅꯥꯄꯤꯁꯦ ꯉꯥꯅꯁꯨ ꯆꯥꯗꯦꯗꯅ
ꯎꯝ ꯑ ꯅꯪꯅꯗꯤ ꯁꯣꯏꯔꯦ ꯍꯦ
ꯃꯥ ꯄꯨꯈ꯭ꯔꯤ ꯃꯌꯥꯏꯗꯁꯨ ꯍꯧꯖꯤꯟꯕ
ꯑꯁ ꯄꯨꯈ꯭ꯔꯤꯗꯨꯗꯗꯤ ꯃꯆꯨꯝ ꯃꯤ ꯃꯆꯨꯝ ꯇꯥꯕꯗꯐꯧ ꯁꯦꯝꯃꯤ ꯅꯪꯅ ꯂꯩꯅꯗꯤ ꯄꯨꯈ꯭ꯔꯤꯗꯣ ꯗꯥꯏꯔꯦꯛ ꯀꯥꯞꯁꯤꯟꯂꯗꯤ ꯁꯤ ꯇꯥꯕꯅꯤ
ꯄꯝ ꯑꯅꯤꯒꯇ ꯑ ꯊꯨꯡꯅꯕꯅꯦ ꯑꯃꯨꯛꯇ ꯄꯨꯔꯥꯞ ꯀꯥꯞꯁꯤꯜꯂꯨꯕ ꯑꯗꯨꯒꯗꯤ ꯅꯣꯡꯉꯥꯜꯂ ꯉꯥ ꯌꯥꯡꯈꯩ ꯍꯨꯝꯐꯨꯛ ꯇꯥꯎꯔꯦꯃꯦ
ꯎꯝ
ꯑ ꯑꯗꯩ ꯉꯁꯤꯐꯥꯎ ꯑꯍꯨꯝ ꯈꯔꯁꯤ ꯃꯔꯤ ꯈꯔꯁꯤ ꯑꯍꯨꯝ ꯈꯔꯁꯤ ꯃꯔꯤꯈꯔꯁꯤ ꯅꯨꯃꯤꯠ ꯃꯔꯤꯅꯤꯉꯥꯏ ꯉꯥ ꯏꯪꯀꯝ ꯉꯥ ꯆꯍꯨꯝꯨꯀꯤ ꯆꯥꯡ ꯇꯨꯔꯝꯃꯅꯤ
ꯉꯥꯗꯤ ꯀꯌꯥꯝ ꯆꯥꯎꯔꯕꯣ
ꯔꯧꯒꯗꯤ ꯀꯦꯖꯤ ꯃꯈꯥꯏ ꯇꯥꯔꯦꯗ
ꯑꯁ ꯄꯝ ꯄꯝꯨ ꯁꯤ ꯑꯗꯨꯗꯤ ꯑꯗꯨꯅꯦ ꯁꯤꯔ
ꯑꯗꯤ ꯁꯤꯜꯚꯔ ꯁꯤꯗꯤ ꯀ ꯈꯟꯗ꯭ꯔꯦꯕ ꯔꯧ ꯑꯗꯨꯒꯤ ꯁꯥꯏꯖꯇꯨꯒ ꯇꯥꯎꯈꯠꯂꯝꯕꯗꯨ ꯑꯣꯏꯔꯁꯦ ꯊꯝꯃꯣꯏꯁꯦ ꯀꯥꯏ
ꯎꯝ
ꯑꯩ ꯏꯁꯤꯡ ꯊꯥꯖꯤꯜꯂꯒ ꯈꯛ ꯐꯥꯎꯔ ꯌꯦꯡꯒꯦꯅꯦ ꯏꯁꯤꯡ ꯉꯔꯥꯡ ꯊꯥꯖꯤꯟꯕꯅꯦ ꯉꯥ ꯁꯤꯕꯒꯤ ꯆꯥꯡꯗꯨꯗꯤ ꯍꯟꯊꯔꯦ ꯍꯥꯏꯗꯤ ꯑꯃ ꯑꯃ ꯈꯛꯇ ꯍꯥꯏꯗꯤ ꯃꯌꯥꯝ ꯁꯤ ꯕꯗꯨ ꯑꯣꯏꯗ꯭ꯔꯦꯕ
ꯎꯝ
ꯂꯧꯈꯠꯂꯝꯕꯅꯤ ꯍꯌꯦꯡꯒꯗꯤ ꯁꯤꯒꯗꯕꯗꯤ ꯃꯥꯟꯗꯦ ꯇꯉꯥꯏ ꯐꯗꯅ ꯉꯥ ꯑꯃꯒ ꯁꯤꯔꯝꯒꯅꯤ ꯣ ꯑꯗꯨ ꯃꯌꯥꯛꯇꯣ ꯀꯣꯛꯊꯔꯝꯃꯅꯦꯕ ꯍꯧꯖꯤꯛꯇꯤ
ꯎ
ꯏꯁꯤꯡꯗꯣ ꯃꯌꯥꯝ ꯊꯥꯖꯤꯜꯂꯝꯅꯤꯅ ꯃꯌꯥꯝꯛꯇꯣ ꯈꯔ ꯍꯟꯊꯔꯝꯃꯅꯤ ꯑ ꯑꯉꯛꯄꯗ ꯒ꯭ꯔꯥꯁ ꯀꯥꯞꯇꯤ ꯑꯝꯇ ꯁꯤꯗꯦꯕ ꯃꯥ ꯈꯔ ꯀꯟꯕ ꯃꯥꯜꯂꯦꯕ
ꯑ ꯃꯣꯏꯅ ꯃꯄꯥꯟ ꯀꯟꯕ ꯈꯪꯗꯦꯅꯦꯀꯣ ꯑꯗꯨꯗꯤ
ꯎꯝ ꯑꯗꯩ ꯔꯧꯅꯦ ꯁꯤꯜꯚꯔꯅꯦ ꯄꯣꯛꯂꯥꯎꯕꯤ ꯌꯥꯝꯕꯗꯤ ꯁꯤꯗꯦ ꯄꯣꯛꯂꯥꯎ ꯤꯕꯨꯗꯤ ꯌꯥꯝ ꯆꯛꯇꯦ ꯀꯩꯅꯣ ꯁꯤꯜꯚꯔꯗꯤ ꯑꯃ ꯇ ꯂꯒ ꯑꯃ ꯊꯖꯗ ꯔꯦ ꯁꯤꯜꯚꯔ ꯉꯥꯛꯇ ꯇꯥꯎ ꯇꯥꯎ ꯂꯩꯔꯝꯕꯁꯤꯃꯛꯇ ꯔꯧ ꯈꯔ ꯌꯥꯟꯕ ꯑꯗꯣ ꯁꯤꯜꯚꯔ ꯁꯤ ꯂꯣꯏꯔ ꯈꯪꯗꯦ ꯁꯤꯜꯚꯔ ꯁꯤꯗ꯭ꯔꯦ ꯍꯧꯖꯤꯛ ꯑꯃꯨꯛ ꯔꯧ ꯑꯅꯤ ꯑꯨꯝ ꯑꯅꯤꯃꯃꯨꯛ ꯇꯥꯎꯈꯠꯂꯦꯃꯦ ꯑꯉꯥꯎꯕꯤꯒ
ꯎꯝ ꯑꯗꯣ ꯏꯇꯥꯎꯒꯤ ꯉꯥꯁꯤꯅ ꯀꯔꯝ ꯀꯥꯟꯗ ꯌꯣꯟꯗꯣꯔꯤꯕ
ꯍꯟꯇꯛ ꯆꯥꯛꯀꯧꯕꯁꯤꯗ ꯑꯣꯏꯅ ꯇꯧꯔꯒꯦ
ꯑꯣ ꯆꯥꯛꯀꯧꯕꯗꯨꯗ ꯀꯤꯂꯣ ꯀꯌꯥꯃꯨꯛ ꯌꯧꯒꯗ ꯃꯥꯟꯒꯦ
ꯔꯧꯗꯤ ꯀꯤꯂꯣ ꯑꯃꯗꯒꯤ ꯄꯥꯎ ꯑꯍꯨꯝ ꯑꯗꯨꯒꯤ ꯆꯥꯡ ꯌꯧꯅꯤ ꯒ꯭ꯔꯥꯁꯇꯤ ꯑꯃ ꯃꯈꯥꯏ ꯑꯅꯤ ꯑꯍꯨꯝ ꯐꯥꯎꯕꯥꯎ ꯌꯥꯎꯅꯤ ꯑꯩꯅ ꯄꯥꯕꯗ ꯉꯥꯗꯣ ꯃꯥꯥꯏ ꯁꯥꯏꯖ ꯈꯔ ꯇꯣꯉꯥꯟꯕ ꯃꯈꯜ ꯑꯍꯨꯝ ꯊꯥꯗꯈꯤꯕꯅꯦꯕ ꯑ ꯈ꯭ꯋꯥꯥꯏ ꯄꯤꯛꯄꯗꯨꯅ ꯄꯋꯥ ꯑꯍꯨꯝ ꯑꯗꯩ ꯃꯌꯥꯏꯗꯨꯅ ꯀꯦ ꯖꯤ ꯑꯃ ꯃꯈꯥꯏ ꯑꯆꯧꯕꯗꯨꯅ ꯀꯦ ꯖꯤ ꯑꯍꯨꯝ ꯑꯍꯨꯝꯒꯨꯝꯕꯗꯤ ꯇꯥꯅꯤ
ꯎꯝ ꯑꯗꯣ ꯏꯇꯥꯎ ꯑꯗꯨꯗꯤ ꯉꯥꯁꯦ ꯅꯪꯅ ꯂꯧꯕꯁꯦ
ꯎꯝ
ꯀꯔꯤ ꯂꯝꯗꯒꯤ ꯂꯧꯔꯨꯒꯦ ꯉꯥ ꯃꯆꯥꯁꯦ
ꯑꯩꯅ ꯉꯥ ꯃꯁꯏꯅ ꯂꯧꯊꯣꯛ ꯑꯩꯅ ꯃꯔꯨꯝꯗꯒꯤ ꯂꯧꯔꯄ ꯏꯁꯄꯣꯟ ꯑꯣꯏꯅ
ꯑꯣ ꯏꯁꯄꯣꯟꯗꯔꯣ ꯅꯪ ꯏꯁꯄꯣꯟꯗꯔꯣ ꯅꯪꯒꯤ ꯁꯦꯝꯒꯠꯂꯛꯏꯁꯦ
ꯎꯝ ꯏꯁꯄꯣꯟꯗꯅꯦ ꯏꯁꯄꯣꯟꯗꯒꯤ ꯀꯦ ꯖꯤ ꯑꯍꯨꯝ ꯇꯥꯎꯨꯛ ꯊꯥꯒꯠꯂꯛꯏꯅꯤꯗꯅ
ꯑꯗꯨꯗꯤ ꯀꯌꯥꯝ ꯆꯍꯤ ꯀꯌꯥꯃꯨꯛ ꯁꯨꯔ
ꯆꯍꯤ ꯆꯍꯤ ꯑꯃ ꯃꯈꯥꯏ ꯈꯛꯇ ꯉꯥꯏꯁꯦ ꯑꯗꯨꯝ ꯇꯥꯡꯉꯝꯃꯦꯕ ꯍꯥꯏꯗꯤ ꯑꯆꯧꯕ ꯂꯧꯗ꯭ꯔꯁꯨ ꯌꯥꯏꯑꯕ
ꯑꯗꯣ ꯏꯇꯥꯎ ꯑꯗꯨꯃꯥꯏꯅ ꯉꯥꯒꯤ ꯇꯧꯕ ꯈꯣꯠꯄꯁꯤꯕꯨ ꯀꯥꯟꯅꯕ꯭ꯔꯣ ꯅꯠꯇ꯭ꯔꯒꯅ ꯃꯥꯡꯖꯕꯅꯤ ꯍꯦꯟꯕ꯭ꯔꯣ
ꯑꯝꯕꯗꯗꯤ ꯍꯩꯇ꯭ꯔꯤꯀꯥꯟꯗꯗꯤ ꯃꯥꯡꯉꯦ ꯍꯩꯔꯀꯥꯟꯗꯗꯤ ꯇꯣꯡꯉꯦ
ꯑꯣꯝ
ꯑꯩ ꯁꯤꯗꯤ ꯇꯧꯔ ꯇꯧꯔ ꯑꯦꯛꯁꯄꯔꯤꯦꯟꯁꯇꯣ ꯍꯦꯟꯒꯠꯂꯛꯇꯣꯏꯅꯤꯅꯅꯦ
ꯎꯝ
ꯑꯍꯥꯟꯕꯩꯗꯨꯗꯤ ꯉꯥ ꯄꯨꯣꯔꯛꯄꯗ ꯑꯩꯈꯣꯏꯅ ꯀꯃꯥꯏ ꯊꯥꯗꯅꯤꯗꯣ ꯈꯪꯗꯕꯅꯤꯅꯅꯦ ꯏꯁꯤꯡ ꯂꯩꯔꯦ ꯅꯠꯇ ꯊꯥꯖꯤꯟ ꯌꯥꯗꯦꯕ ꯑꯗꯨꯗꯨꯅ ꯃꯃꯥꯡꯗ ꯑꯩꯅ ꯈꯪꯗꯗꯅ ꯄꯨꯈ꯭ꯔꯤꯗꯣ ꯀꯩꯝ ꯇꯧꯗꯕꯤꯗ ꯊꯥꯗꯔꯨꯕꯗ ꯑꯝꯇ ꯍꯤꯡꯗꯦꯕ ꯏꯁꯄꯣꯟ ꯇꯔꯥ ꯊꯥꯗꯔꯨꯗ ꯑꯗꯨꯗꯩ ꯑꯅꯤꯁꯨꯨꯕꯗ ꯍꯪꯉꯀꯥꯟꯗ ꯄꯨꯈ꯭ꯔꯤꯁꯦ ꯂꯣꯏ ꯁꯤꯠꯇꯣꯛꯑꯒ ꯁꯨ ꯀꯩꯀꯩ ꯆꯥꯏꯊꯣꯛꯑꯅꯤ
ꯑꯥ
ꯑꯗꯨꯒ ꯑꯩ ꯌꯦꯟ ꯉꯥ ꯄꯣꯔꯛꯅꯤ ꯍꯥꯏꯕꯁꯤ ꯁꯤꯡꯁꯦ ꯊꯥꯖꯤꯟꯗꯣꯏꯅꯦꯕ ꯅ ꯊꯥꯖꯤꯜꯂ ꯊꯝ ꯌꯥꯗꯦꯕ
ꯑꯣ
ꯑꯗꯨꯒ ꯑꯗꯨꯒ ꯊꯥꯗꯔꯅꯤ ꯑꯗꯨꯒ ꯅꯣꯡꯉꯥꯜꯂꯒ ꯑꯋꯥꯠꯄ ꯏꯁꯤꯡꯗꯣ ꯆꯤꯡꯖꯤꯜꯂꯅꯤ ꯏꯁꯤꯡ ꯌꯥꯝ ꯊꯕ ꯌꯥꯗꯦ ꯑꯗꯨꯒ ꯑꯗꯨꯗꯩ ꯑꯗꯨꯝ ꯥ ꯊꯥꯎꯊꯤꯤꯁ ꯑꯗꯨꯝ ꯍꯨꯟꯇꯔꯅꯤ ꯅꯨꯃꯤꯠ ꯇꯔꯥꯃꯉꯥꯅꯤꯐꯥꯎꯁꯦ ꯄꯨꯈꯔꯤꯗꯅꯃꯤ ꯇꯔꯥꯃꯉꯥꯅꯤꯗꯩꯅ ꯊꯥꯔꯇꯤ ꯗꯦꯖ ꯐꯥꯎꯗꯣꯏꯦ ꯑꯩꯅ ꯊꯝ ꯌꯥꯗꯦꯕ ꯑꯗꯨꯗꯩ ꯃꯐꯝ ꯑꯃꯗ ꯑꯃꯨꯛ ꯍꯨꯇꯣꯛꯑꯅꯤ ꯑꯗꯨꯗꯩ ꯉꯥꯁꯦ ꯑꯩꯈꯣꯏꯒꯤ ꯁꯥꯏꯖ ꯐꯤꯡꯒꯔ ꯁꯥꯏꯖ ꯂꯣꯏ ꯂꯥꯛꯑꯅꯦꯕ ꯊꯪ ꯊꯣꯡꯕꯗꯩꯗꯤ ꯑꯣ ꯑꯗꯒꯤ ꯑꯩꯈꯣꯏꯅ ꯃꯆꯥ ꯑꯣꯏꯅ ꯌꯣꯟꯅꯖꯔꯦ ꯑꯗꯨꯩ ꯑꯆꯧꯕ ꯊꯝꯒꯦꯁꯨ ꯑꯗꯨꯗꯒꯤ ꯌꯣꯟꯅꯔꯦ ꯊꯝꯅꯔꯦ
ꯑꯗꯣ ꯏꯇꯥꯎ ꯀꯔꯤ ꯉꯥꯁꯦ ꯏꯇꯥꯎꯅ ꯆꯤꯋꯥꯗꯒꯤ ꯂꯧꯔꯦ ꯍꯥꯏꯁꯦ ꯑꯇꯣꯞꯄ ꯃꯐꯝꯒꯤ ꯂ ꯂꯐꯝꯗꯤ ꯂꯩꯕ꯭ꯔꯣ
ꯂꯧꯐꯝꯁꯦ ꯏꯁꯄꯣꯟ ꯑꯣꯏꯅ ꯇꯧꯕꯗꯗꯤ ꯎꯆꯤꯋꯥ ꯁꯦꯡꯃꯥꯏꯖꯤꯡ ꯑꯅꯤꯁꯤ ꯈꯛꯇ ꯐꯪꯉꯤꯗ ꯑꯇꯩ ꯗꯗꯤ ꯑꯇꯩꯗꯕꯨꯗꯤ ꯃꯆꯥ ꯀꯩꯀꯩꯕꯨꯗꯤ ꯐꯪꯉꯦ ꯑꯗꯨꯒ ꯏꯁꯄꯣꯟ ꯑꯣꯏꯅ ꯐꯪꯕꯁꯤꯗꯤ ꯋꯦꯁꯀꯤ ꯃꯐꯝ ꯑꯅꯤꯁꯤ ꯑꯃ ꯂꯩꯔꯦ ꯑꯗꯨꯒ ꯁꯨꯝ ꯏꯌꯥꯔꯄꯣꯔꯠꯇꯒ ꯆꯦꯟꯅꯕꯒ ꯌꯥꯎꯋꯦꯕꯀꯣ ꯃꯣꯏꯗꯤ ꯑꯩꯈꯣꯏ ꯁꯤꯗ ꯐꯪꯉꯤ ꯏꯁꯄꯣꯟꯁ ꯅꯠꯇꯦ ꯏꯁꯄꯣꯟꯗꯨꯗꯩ ꯈꯔ ꯆꯥꯎꯈꯠꯂꯛꯄ ꯑꯩꯈꯣꯏꯒꯤ ꯉꯥ ꯉꯥꯗ ꯍꯥꯏꯔ ꯑꯩꯈꯣꯏꯒꯤ ꯉꯥꯈꯥꯒꯤ ꯁꯥꯏꯖ ꯍꯥꯏꯇꯥꯔꯦꯅꯦ ꯑꯗꯨꯒꯤ ꯁꯥꯏꯖꯇ ꯂꯥꯛꯑꯦ ꯑꯗꯨ ꯏꯌꯥꯔꯄꯣꯔꯠꯇꯒꯤ ꯂꯥꯛꯄꯗꯨꯅ
ꯑꯗꯣ ꯏꯌꯥꯔꯄꯣꯔꯠꯇ ꯌꯥꯏꯁꯦ ꯃꯄꯥꯟꯂꯣꯝꯗꯒꯤꯩ ꯄꯨꯁꯤꯜꯂꯛꯄ ꯑꯣꯏꯗꯣꯏ ꯅꯠꯇ꯭ꯔꯣ
ꯎꯝ ꯃꯄꯥꯟꯂꯣꯝꯗ ꯄꯨꯁꯤꯜꯂꯛꯄ ꯉꯥꯡ ꯑꯣꯏꯔꯤꯗꯨꯅꯤ
ꯑꯗꯣ ꯚꯦꯔꯥꯏꯇꯤꯗꯤ ꯀꯃꯥꯏꯅ ꯇꯧꯒꯦ ꯃꯣꯏꯁꯦ
ꯚꯦꯔꯥꯇꯤꯁꯦ ꯃꯣꯏ ꯈꯦꯅꯔꯛꯑꯦ ꯈꯦꯠꯅꯔꯛꯑꯦꯗꯤ ꯃꯍꯥꯎꯗꯨꯁꯨ ꯈꯦꯅꯔꯦ ꯆꯥꯎꯕꯗꯁꯨ ꯈꯦꯠꯅꯔꯦ ꯆꯥꯎꯕꯗ ꯃꯣꯏꯗ ꯒ꯭ꯔꯣꯠ ꯌꯥꯝ ꯂꯩꯕ
ꯑꯣ
ꯑꯗꯨꯂꯗꯨꯒ ꯑꯩꯈꯣꯏ ꯁ꯭ꯋꯥꯏ ꯂꯣꯀꯦꯜꯗ ꯐꯪꯉꯤꯁꯤꯅ ꯈꯤꯇꯪꯗꯤ ꯈꯦꯠꯅꯔꯒ ꯉꯥ ꯃꯍꯥꯎꯁꯦ ꯑꯩꯈꯣꯏ ꯁꯣꯡꯁꯤꯟꯅꯩ ꯍ ꯂꯩꯦꯕ
ꯑꯗꯣ ꯏꯇꯥꯎꯗꯤ ꯀꯔꯤ ꯍꯧꯖꯤꯛ ꯉꯥꯁꯦ
ꯎꯝ
ꯏꯇꯥꯎꯍꯣꯏ ꯉꯥ ꯇꯧꯔꯤꯁꯦ ꯃꯤ ꯁꯛꯍꯟꯕ꯭ꯔꯥ ꯅꯠꯇ꯭ꯔꯒꯅ ꯏꯇꯥꯎꯅ ꯑꯣꯏꯅ ꯑꯍꯤꯡ ꯂꯦꯛꯄ꯭ꯔꯣ ꯀꯃꯥꯏꯅ ꯇꯧꯒꯦ
ꯑꯩ ꯑꯗꯨꯝ ꯁꯪꯖꯔꯦꯗ ꯃꯤꯒ ꯊꯝꯗ꯭ꯔꯦ
ꯑꯣ ꯑ ꯍꯕ ꯑꯗꯨꯗꯤ ꯋꯥꯔ ꯅꯅꯦꯇꯥꯎ
ꯎꯝ
ꯑꯗꯣ ꯏꯇꯥꯎ ꯃꯆꯤꯟꯖꯥꯛꯇꯤ ꯀꯃꯥꯏꯅ ꯇꯧꯒꯦ ꯃꯆꯤꯟꯖꯥꯛꯁꯤꯕꯨ
ꯃꯖꯥꯛꯁꯦ ꯑꯩꯅ ꯊꯥꯎꯊꯤꯁꯦ ꯏꯁꯇꯣꯛꯇ ꯄꯩꯔ ꯊꯝꯃꯦ ꯑꯃꯗꯗꯤ ꯑꯩꯈꯣꯏꯅ ꯄꯤꯖꯔꯤꯁꯤꯗꯤ ꯉꯥꯗ ꯃꯈꯜ ꯑꯍꯨꯝ ꯊꯥꯗ ꯇꯥꯔꯁꯨ ꯉꯥ ꯃꯈꯜ ꯑꯃꯛ ꯇꯩꯅ ꯄꯤꯖꯁꯦ
ꯎꯝ
ꯉꯥꯖ ꯃꯤꯛꯁ ꯊꯥꯗꯧꯅ ꯁꯥꯎꯋꯤꯗꯤ ꯑꯃꯒꯤ ꯃꯩꯖꯥꯛ ꯆꯥꯕ ꯑꯔꯦꯝꯕ ꯖꯦ ꯑꯃꯗ ꯃꯨꯛ ꯆꯥꯍꯧꯕꯅꯤꯅ ꯑꯩꯈꯣꯏꯅ ꯃꯩꯖꯥꯛ ꯍꯨꯜꯂꯤꯁꯤꯗꯤ ꯒ꯭ꯔꯥꯁ ꯀꯥꯞ ꯈꯛꯇꯅꯦꯕ ꯒ꯭ꯔꯥꯁ ꯀꯥꯞꯇꯨꯗꯤ ꯑꯩꯈꯣꯏꯅ ꯗꯨꯀꯥꯟꯗꯩ ꯂꯩꯕ ꯃꯆꯤꯠꯖꯥꯛ ꯄꯤꯖꯕꯁꯦ ꯀꯥꯟꯅꯗꯦꯕ ꯉꯥ ꯒ꯭ꯔꯣꯠ ꯋꯥꯠꯂꯦꯕ ꯃꯥꯗꯤ ꯅꯥꯄꯤ ꯈꯛꯇ ꯄꯤꯖꯧ
ꯑꯥ
ꯒ꯭ꯔꯥꯁ ꯀꯥꯞꯇꯩ ꯑꯃꯨꯛ ꯐꯥꯏꯗꯔꯛꯄ ꯃꯊꯤꯁꯤꯅ ꯑꯃꯨꯛ ꯄꯣꯛꯂꯥꯎꯕꯤ ꯔꯧ ꯍꯣꯢꯅ ꯑꯃꯨꯛ ꯆꯥ ꯆꯥꯖꯔ ꯆꯥꯎꯖꯕ
ꯑꯣ ꯑꯗꯨ ꯂꯣꯏꯅ ꯀꯥꯟꯅꯕꯤꯅꯤꯅꯦ
ꯎꯝ ꯂꫭꯏꯟ ꯀꯥꯟꯅꯕꯤ
ꯏꯇꯥꯎꯒꯤ ꯑꯗꯨꯗ ꯊꯥꯎꯊꯤ ꯈꯛ ꯄꯤꯖꯩꯔꯣ ꯅꯠꯇ꯭ꯔꯒ ꯆꯦꯡꯀꯨꯞ ꯅꯨꯡꯀꯨꯞ ꯍꯥꯞꯄ꯭ꯔꯣ
ꯆꯦꯡꯀꯨꯞ ꯀꯩꯝ ꯍꯥꯞꯇ꯭ꯔꯦ ꯊꯥꯎꯊꯤ ꯈꯛꯇꯅꯦ ꯑꯩꯈꯣꯏꯅ ꯄꯤꯖꯔꯤꯁꯦ ꯊꯥꯎꯊꯤ ꯄꯖꯔꯤꯁꯦ ꯐꯤ